ꯇꯥꯏꯌꯦ ꯑꯩ ꯀꯣꯟ ꯇꯥꯕ꯭ꯔꯣ
ꯇꯥꯏꯌꯦ ꯇꯥꯏꯌꯦ ꯑꯩꯗꯤ ꯀꯨꯏꯃꯟꯕꯗꯨꯗ ꯇꯥꯔꯣꯏꯗ꯭ꯔꯥꯅ ꯄꯥꯈꯠꯂꯤꯅꯦ
ꯎꯝ ꯑꯩꯗꯣ ꯌꯥꯗꯕ ꯄꯥꯏꯈꯠꯄ
ꯑꯣ ꯑꯣ ꯑꯣ ꯑꯣ ꯈꯪꯉꯦ ꯈꯪꯉꯦ ꯑꯗꯨꯃꯥꯏꯅꯁꯨ ꯇꯧꯕꯅꯦ ꯃꯔꯛ ꯃꯔꯛꯇꯗꯤ
ꯎꯝꯝ ꯑꯩꯁꯨ ꯌꯥꯔꯣꯏꯗ꯭ꯔꯥ ꯑꯃꯨꯛ ꯊꯝꯒ ꯀꯩꯅꯣ ꯇꯧꯒꯦꯔꯥ ꯈꯟꯗꯦ ꯑꯗꯨ ꯌꯦꯡꯁꯦ ꯍꯥꯏꯅ ꯑꯗꯨꯝ ꯈꯜꯂꯒ ꯑꯗꯨꯝ ꯌꯥꯔꯛꯑꯦ ꯀꯩꯘꯧꯔꯤꯅꯣ
ꯀꯩꯁꯨ ꯇꯧꯗꯦꯗ ꯐꯤ ꯆꯨꯁꯦꯔꯥꯅꯗꯤ ꯈꯟꯕ
ꯎꯝ ꯑꯩꯁꯨ ꯀꯣ ꯍꯧꯖꯤꯛ ꯈꯛꯇ ꯆꯥꯛ ꯇꯣꯛꯂꯒ ꯀꯣꯟ ꯐꯦꯡꯒ ꯂꯩꯅꯤ
ꯀꯔꯤ ꯏꯟꯁꯥꯡ ꯆꯥꯕ꯭ꯔꯣ
ꯎ ꯀꯣꯕꯤ ꯋꯥ ꯊꯥꯡꯖꯤꯡ ꯃꯣꯔꯣꯛꯃꯦꯠ ꯗꯣ ꯑꯗꯨꯕ ꯎꯝ ꯍꯥꯎꯋꯦ ꯑꯗꯨꯒ ꯉꯔꯥꯡꯒꯤ ꯌꯦꯟꯖꯥꯡ ꯈꯔ ꯂꯦꯝꯃꯦꯕꯀꯣ ꯌꯦꯟꯁ
ꯎꯝ
ꯑꯗꯨꯒ
ꯎꯝ
ꯅꯣꯏꯗꯤ
ꯀꯩꯅꯣꯅꯦ ꯍꯪꯒꯥꯝ ꯑꯀꯪꯕꯗꯣ ꯑꯗꯨ ꯁꯤ ꯆꯈꯦꯝꯄꯣꯝ ꯆꯥꯏ ꯎꯝ ꯀꯩꯅꯣ ꯇꯧꯋꯦ ꯑꯩ
ꯏꯁꯤꯡꯗꯣ ꯊꯥꯎꯑꯣ
ꯔꯤ
ꯎꯝ ꯉꯁꯤ ꯀꯥꯏ ꯆꯠꯀꯦꯔꯣ
ꯉꯁꯤ ꯌꯨꯝꯗ ꯑꯗꯨꯝ ꯂꯩꯒꯅꯤ ꯎꯝ
ꯎ ꯁꯤꯃꯤꯅꯣ ꯊꯥꯑꯣꯅꯦ
ꯎꯝ ꯊꯛꯀꯅꯤ ꯊꯛꯀꯦꯅꯤ ꯉꯥꯏꯀꯣ
ꯐꯁ
ꯪꯗ ꯅꯨꯡꯁꯥ ꯁꯥꯏ ꯑꯃꯨꯛ
ꯎꯝ ꯁꯤꯗꯁꯤꯗ ꯅꯣꯡꯗꯣꯡ ꯉꯥꯜꯂꯛꯑꯦ
ꯎꯝ ꯑꯗꯨ ꯑꯗꯨꯅꯦ ꯅꯣꯡ ꯇꯥꯗ꯭ꯔꯗꯤ ꯅꯨꯡꯁꯥ ꯊꯣꯛꯑꯗꯤ ꯑꯦꯁ ꯏꯁꯤꯡꯗꯣ ꯂꯣꯏꯅ ꯀꯪꯉꯅꯤ
ꯎꯝ
ꯃꯩ ꯂꯥꯛꯄ꯭ꯔꯣ
ꯎꯝ ꯂꯥꯛꯑꯦ ꯉꯔꯥꯡꯂꯤꯀꯣ ꯀꯨꯏꯌꯦꯦ ꯀꯨꯏꯅ ꯃꯤꯠ ꯃꯨꯠꯄꯅꯦ
ꯑꯣ ꯃꯩ ꯂꯥꯛꯇꯕꯁꯦ ꯌꯥꯝ ꯅꯨꯡꯉꯥꯏꯇꯦꯕ
ꯎꯝ ꯑꯗꯨꯅꯦ
ꯂꯩꯐꯝ ꯇꯧꯐꯝ ꯈꯪꯗꯦꯕ ꯅꯣꯏꯔꯣꯝꯗ ꯍꯥꯏ ꯃꯩ ꯃꯩ ꯃꯨꯠꯂꯁꯨ ꯅꯦꯠꯋꯥꯛ ꯅꯨꯡꯉꯥꯏꯔꯝꯒꯅꯤꯌꯦ
ꯎꯝ ꯅꯦꯋꯥꯛꯇꯤ ꯅꯨꯡꯉꯥꯏꯌꯦꯦ
ꯎꯝ ꯃꯩ ꯃꯨꯠꯂꯗꯤ ꯌꯥꯗ꯭ꯔꯦꯕ ꯁꯤꯗꯗꯤ
ꯎꯝ ꯇꯒꯤꯤ ꯃꯩꯃꯨꯜꯂꯗꯅꯦꯦ ꯋꯥꯏ ꯑꯗꯕ
ꯑꯗꯨꯅꯦ ꯑꯗꯨꯅꯦꯕ ꯈꯪꯗꯦ ꯅꯍꯥꯟꯋꯥꯏ ꯊꯥꯏꯅꯗꯤ ꯑꯗꯨꯃꯥꯏꯅ ꯇꯧꯔꯝꯗꯦꯀꯣ ꯍꯟꯗꯛ ꯇꯤ ꯑꯗꯨꯝ ꯇꯧꯔꯣꯏꯕ ꯀꯔꯤꯒꯤꯔꯁꯨ ꯈꯪ ꯔꯑ ꯌꯥꯝ ꯀꯑ
ꯈꯪꯗꯦ ꯃꯩꯒ ꯀꯔꯤ ꯅꯌꯦꯛꯀ ꯀꯔꯤ ꯃꯔꯤ ꯂꯩꯕ꯭ꯔꯥ ꯈꯪꯗꯦ
ꯑꯗꯨꯅꯦ ꯍꯧꯖꯤꯛꯀꯥꯟꯁꯤꯗꯤ ꯇꯥꯋꯔꯁꯤꯡꯗꯨꯁꯨ ꯑꯗꯨꯝ ꯃꯩꯒ ꯑꯗꯨꯝ ꯁꯝꯅꯕ ꯃꯥꯜꯂꯦ ꯂꯩꯗ ꯃꯣꯏꯗꯤ ꯅꯦꯠꯋꯥꯛꯛꯇꯣ
ꯎꯝ ꯎꯝꯝ ꯉꯁꯤꯗꯤ ꯂꯧ ꯆꯜꯂꯔꯣꯏ
ꯗꯤ ꯋꯥꯔꯤ ꯁꯥꯟꯅꯗ꯭ꯔꯣ
ꯑꯩ ꯏꯅꯥꯎꯅꯨꯄꯤꯒꯤꯗꯣ ꯇꯧꯕ ꯌꯥꯗꯦ ꯍꯥꯏꯌꯦ
ꯑꯣ ꯀꯩ ꯀꯔꯤꯒꯤꯔꯀꯣ
ꯈꯪꯗꯦ ꯃꯥꯗꯨ ꯈꯪꯗꯦ ꯁꯪꯁꯨ ꯁꯪꯗꯦ ꯌꯥꯏ ꯑꯌꯨꯛ ꯑꯌꯨꯛꯇ ꯆꯠꯂꯅꯤ ꯗ꯭ꯌꯨꯇꯤ ꯆꯠꯂꯅꯤ ꯑꯃꯨꯛ ꯅꯨꯡꯗꯥꯡ ꯋꯥꯏꯔꯝ ꯂꯥꯛ ꯑꯗꯨꯗꯤ ꯃꯥꯖꯨ ꯁꯪꯖꯨ ꯆꯪꯗꯦ
ꯑꯣ ꯑꯣꯏꯔꯝꯒꯅꯤ ꯑꯗꯨ
ꯎꯝ ꯏꯅꯥꯎꯅꯨꯄꯥꯗꯤ ꯂꯩꯕ꯭ꯔꯣ
ꯇꯨꯝꯃꯒꯂꯌꯦ ꯃꯥꯁꯨꯣ ꯀꯩꯣ ꯋꯥꯔꯤ ꯁꯅ ꯅꯤꯡꯗ꯭ꯔꯦ ꯍꯥꯏꯌꯦ ꯇꯥꯜꯂꯦ ꯍꯥꯏ ꯃꯥꯗꯣ
ꯑꯩꯅ ꯇꯧꯔꯒ ꯃꯥꯗꯣ ꯌꯦꯡꯕꯤꯗ꯭ꯔꯦꯅꯦ ꯑꯩꯒꯤ
ꯑꯗꯨꯅꯦ ꯇꯧꯗ꯭ꯔꯔꯤꯃ ꯑꯂꯦ ꯍꯥꯏꯦ
ꯎꯝ
ꯍꯧꯖꯤꯛ ꯃꯤ ꯃꯌꯥꯝꯁꯦ ꯎꯝ ꯇꯟꯕ ꯃꯥꯜꯂꯦ ꯃꯤ ꯃꯌꯥꯝꯁꯤꯀꯣ
ꯎꯝ ꯎꯝ
ꯈꯪꯗꯦꯦꯗ ꯀꯔꯝꯇꯧꯒꯗ꯭ꯔꯥ
ꯅꯝꯕꯤꯗꯤ ꯇꯧꯗꯦ
ꯎꯝ ꯇꯧꯗꯦ ꯏꯅꯥꯎꯅꯨꯄꯤꯗꯤ ꯀꯩꯅꯣꯅꯦ ꯃꯣꯏꯗꯤ ꯅꯦꯠ ꯋꯥꯆꯤꯡꯗ ꯂꯩꯕꯅꯤꯅꯀꯣ
ꯎꯝ
ꯅꯦꯠꯋꯔꯛꯁꯦ ꯌꯥꯝ ꯅꯨꯡꯉꯥꯏꯇꯦꯕ ꯃꯣꯏꯗꯤ ꯑꯗꯨꯒꯤ ꯌꯥꯔꯣꯏꯕ ꯅꯦꯠꯋꯥꯛ ꯌꯥꯝ ꯅꯨꯡꯉꯥꯏꯇꯕꯅꯦ ꯃꯣꯏꯗꯤ
ꯑꯩꯅ ꯇꯧꯕꯤ ꯇꯧꯒꯦ ꯍꯥꯏꯔꯛꯑꯒ ꯃꯥꯅ ꯑꯗꯨꯒꯨꯝꯕ ꯃꯤ ꯅꯠꯇꯦ ꯃꯤ ꯅꯠꯇꯦ ꯍꯥꯏꯌꯦ ꯑ
ꯑꯗꯨꯅꯦ ꯍꯥꯟꯅꯁꯨ ꯑꯗꯨꯝ ꯍꯥꯏꯌꯦꯗ ꯑꯩꯅ ꯍꯥꯏꯕ ꯀꯥꯟꯗꯀꯣ
ꯎꯝ
ꯇꯜꯂꯦ ꯍꯥꯏꯌꯦ ꯑꯩꯅ ꯑꯁ ꯑꯩꯗꯣ ꯅꯪꯒꯤꯗꯣ ꯑꯗꯨꯝ ꯑꯩ ꯑꯩ ꯇꯧꯕꯤꯒꯦ ꯍꯥꯏꯅ ꯑꯩꯅ ꯑꯗꯨꯝ ꯄꯥꯏꯕꯅꯦꯕ
ꯎꯝ ꯅꯨꯡꯁꯤꯠꯄꯨ ꯂꯥꯛꯏꯅꯦ ꯍꯧꯖꯤꯛꯇꯤ
ꯎꯝ ꯂꯥꯛꯑꯦ ꯁꯤꯗꯁꯨ ꯅꯣꯡ ꯑꯃꯨꯛ ꯆꯨꯒꯗꯧꯕ ꯃꯥꯜꯂꯦ
ꯎꯝ ꯉꯔꯥꯡ ꯅꯨꯡꯗꯥꯡ ꯆꯨꯕꯔꯥ
ꯍꯧ ꯌꯥꯝ ꯆꯨꯔꯁꯨꯀꯣ ꯈꯤꯇꯪ ꯈꯤꯇꯪ ꯆꯨꯕ ꯈꯪꯉꯦꯗꯅ ꯌꯥꯝꯅꯗꯤ ꯆꯨꯗꯕ ꯇꯪ ꯈꯤꯇꯪꯅ ꯆꯨꯕ
ꯂꯝꯕꯤ ꯉꯥꯡꯇ ꯆꯠꯄꯗ ꯀꯣ
ꯎꯝ ꯑꯗꯨꯃꯥꯏꯅ ꯇꯧꯋꯤ ꯍꯣꯏ
ꯎꯝ
ꯌꯥꯝꯅꯗꯤ ꯆꯨꯗꯕ ꯌꯥꯝꯅ ꯅ ꯅꯨꯃꯤꯠ ꯑꯃ ꯑꯅꯤꯒꯨꯝꯕ ꯐꯖꯅ ꯆꯨꯕꯤꯔꯗꯤꯀꯣ ꯐꯒꯗꯧꯕ ꯆꯨꯕꯒꯨꯝ ꯆꯨꯗꯕꯒꯨꯝ ꯑꯗꯨꯃꯥꯏꯅ ꯇꯧꯕꯅꯤꯅ
ꯎꯝ
ꯕꯦ ꯀꯥꯏꯌꯦꯕ
ꯎꯝ
ꯈꯪꯗꯦ ꯂꯧꯗꯤ ꯏꯁꯤꯡ ꯌꯥꯝ ꯂꯩꯕ ꯃꯥꯜꯂꯦ ꯌꯦꯡꯕ ꯀꯥꯟꯗ ꯇꯝꯄꯥꯛ ꯂꯧꯁꯤꯡꯗꯨ ꯂꯣꯏꯅ ꯏꯁꯤꯡ ꯂꯩꯕ ꯃꯥꯜꯂꯤ ꯑꯩꯈꯣꯏ ꯆꯤꯡ ꯀꯩꯅꯣ ꯆꯤꯡꯗ ꯃꯊꯛꯇ ꯂ ꯂꯧ ꯎꯕꯁꯤꯡꯗꯤ ꯋꯥꯏꯑꯦꯕ ꯍꯥꯏꯕꯗꯤ ꯅꯣꯡ ꯐꯖꯅ ꯆꯨꯗ꯭ꯔꯗꯤꯀꯣ
ꯑꯣꯏ
ꯏꯁꯤꯡꯗꯣ ꯊꯨꯅ ꯀꯪꯉꯦꯕ
ꯎꯝ ꯑꯩ ꯃꯣꯏꯗꯤ ꯐꯖꯅ ꯇꯧꯋꯦ ꯀꯣ ꯆꯤꯡꯅ ꯂꯥꯛꯕꯈꯣꯏꯗꯤꯌꯦ
ꯑꯥ
ꯑꯗꯣ ꯆꯦꯡꯗꯤ ꯐꯖꯅ ꯊꯣꯛꯄ꯭ꯔꯥꯀꯣ ꯃꯣꯏꯒꯤꯗꯣ
ꯈꯪꯗꯦꯗ ꯅꯠꯇꯦ ꯑꯩꯅ ꯍꯥꯏꯕꯗꯤ ꯑꯩꯈꯣꯏ ꯆꯤꯡ ꯂꯩꯌꯦꯗꯅ ꯃꯊꯛꯔꯣꯝꯗ ꯎꯕꯁꯤꯡꯗꯣ ꯍꯥꯏ ꯆꯤꯡꯗꯗꯤ ꯅꯣꯡ ꯇꯥꯗ꯭ꯔꯁꯨ ꯑꯗꯨꯝ ꯌꯥꯏꯗ ꯃꯣꯏꯗꯤ ꯏꯁꯤꯡ ꯌꯥꯎꯗ꯭ꯔꯁꯨ ꯌꯥꯏꯑꯕ
ꯎꯝ ꯃꯣꯏꯒꯤ ꯑꯣ ꯑꯣ ꯀꯣꯏꯅꯪꯒꯣ ꯃꯈꯥꯗ ꯏꯁꯤꯡ ꯊꯣꯛꯄ ꯃꯥꯜꯂꯦ ꯃꯣꯏꯒꯤꯗꯤ
ꯎꯝ ꯑꯗꯨꯅꯦ ꯃꯣꯏꯗꯤ ꯑꯩꯈꯣꯏꯒꯤꯗꯤ ꯏꯁꯤꯡꯗꯣ ꯌꯥꯝ ꯂꯩꯇ꯭ꯔꯗꯤ ꯌꯥꯗꯦꯗꯅ ꯍꯣꯏ ꯍꯅ ꯃꯣꯏꯗꯤ ꯑꯗꯨꯝ ꯏꯁꯤꯡ ꯂꯩꯇꯕ ꯃꯐꯝꯗ ꯍꯤꯡꯒꯣꯜ ꯇꯧꯕꯒꯨꯝꯅꯠꯇꯕ ꯐꯧꯗꯣ ꯑꯗꯨꯝ ꯇꯧꯕꯅꯦꯕ ꯃꯣꯏꯗꯤ
ꯎꯝ
ꯆꯤꯡꯒꯤ ꯂꯧꯗꯤ
ꯃꯣꯏ ꯇꯨ ꯀ ꯎꯝ ꯆꯦꯡ ꯈꯥꯎꯕ ꯀꯥꯟꯗ ꯄꯨꯔꯛꯄꯗꯤ ꯀꯔꯤ ꯒꯥꯔꯤꯅ ꯄꯨꯔꯛꯄ꯭ꯔꯥ
ꯅꯠꯇꯦ ꯀꯣꯛꯅ ꯑꯗꯨꯝ ꯃꯤꯅ ꯄꯨꯕꯅꯦ
ꯑ ꯌꯧ ꯃꯥ
ꯒꯥꯔꯤ ꯂꯩꯇꯕꯅꯦ ꯑꯗꯨꯅꯦ ꯌꯥꯝ ꯋꯥꯏ ꯍꯥꯏꯌꯦ ꯑꯗꯨꯝ ꯅꯨꯃꯤꯠ ꯆꯦꯡ ꯐꯥꯎꯗꯣ ꯌꯥꯝ ꯊꯣꯛꯑꯗꯤꯀꯣ
ꯎꯝ
ꯍꯞꯇꯥ ꯑꯃꯒꯨꯝꯕ ꯑꯗꯨꯝ ꯄꯨꯑꯦ ꯍꯥꯏꯌꯦ ꯃꯣꯏꯗꯤ
ꯎꯝ ꯇ ꯋꯥꯔ
ꯑꯗꯨꯅꯦ ꯂꯥꯞꯁꯨ ꯂꯥꯞꯄꯅꯦ ꯅꯣꯡꯃꯗ ꯑꯃꯔꯛ ꯑꯅꯤꯔꯛ ꯑꯗꯨꯝ ꯍꯣꯟꯕꯗꯨꯅ ꯂꯣꯏꯔꯦ ꯍꯥꯏꯌꯦꯕ
ꯎꯝ ꯈꯣꯏꯁꯨ ꯍꯥꯥ ꯑꯉꯥꯡ ꯑꯣꯏꯔꯤꯉꯩꯗ ꯑꯩꯈꯣꯏꯁꯨ ꯂꯧꯗ ꯎꯔꯛꯄꯗꯣ ꯈꯪꯕ꯭ꯔꯥ ꯃꯤꯅ ꯄꯨꯔꯛꯄꯗꯣ
ꯎꯝ
ꯑꯁꯀꯜ ꯔꯒꯥꯏ ꯋꯥꯔꯪꯅꯤ
ꯎꯝ ꯋꯥꯕꯅꯦꯕ ꯋꯥꯗ꯭ꯔꯗꯤ ꯆꯥꯅꯤꯉꯥꯏꯁꯨ ꯂꯩꯇꯕꯅꯤꯅꯀꯣ
ꯎꯝ
ꯄꯥꯏꯁꯨ ꯂꯩꯇꯦꯕ
ꯍꯧꯖꯤꯛꯀꯥꯟꯅꯤ ꯌꯥꯝ ꯅꯨꯡꯉꯥꯏꯇ꯭ꯔꯦꯗ ꯉꯔꯤ ꯉꯥꯗ ꯇꯧꯁꯦ
ꯁꯨꯣ ꯀꯩꯅꯣꯅꯦ ꯎ ꯆꯤꯡꯗꯁꯨꯀꯣ ꯃꯤ ꯈꯔꯗꯤ ꯄꯩꯁꯥ ꯄꯥꯏꯕꯁꯤꯡꯗꯤ ꯈꯔ ꯅꯨꯡꯉꯥꯏꯕ ꯃꯥꯜꯂꯦ ꯄꯩꯁꯥ ꯄꯥꯏꯗꯕꯁꯤꯡꯁꯦꯈꯣꯏ ꯌꯥꯝ ꯋꯥꯔꯒ ꯂꯩꯕꯅꯦ ꯉꯔꯤ ꯑꯐꯥꯎꯕ ꯆꯥꯅꯤꯡꯉꯥꯏ ꯂꯩꯇꯦ ꯑꯗꯨꯒ ꯀꯩꯅꯣ ꯆꯦꯡ ꯐꯥꯎꯕꯀꯣ ꯋꯥꯅꯤꯡꯉꯥꯏ ꯂꯩꯇꯕꯒꯤ ꯌꯥꯝ ꯋꯥꯅ ꯂꯩꯕꯅꯦ ꯃꯣꯏꯗꯤ
ꯑꯗꯨꯅꯦ ꯋꯥꯕ ꯈꯣꯏꯅ ꯍꯦꯟꯅ ꯍꯦꯟꯅ ꯋꯥꯕ ꯏꯅꯥ ꯈꯨꯟꯕꯅ ꯍꯦꯟꯅ ꯈꯨꯟꯕ
ꯎꯝ ꯑꯁꯤꯗꯤ ꯑꯗꯨꯝ ꯂꯩꯈ꯭ꯔꯅꯤꯗ ꯃꯨꯠꯂꯔꯣꯏꯗ
ꯎꯝ
ꯍꯪꯗꯦ ꯋꯥꯕꯁꯤꯡꯗꯤ ꯌꯥꯝ ꯋꯥꯔꯝꯒꯅꯤ ꯍꯟꯗꯛꯁꯨ ꯀꯣ
ꯎꯝ
ꯆꯦꯡꯒꯨꯝꯕꯁꯦ ꯌꯥꯝ ꯇꯥꯡꯦ ꯍꯥꯟꯅꯗꯤ ꯆꯦꯡꯒꯨꯝꯕꯁꯦ ꯆꯦꯡ ꯕꯣꯔꯥ ꯑꯃꯗ ꯎꯝ ꯆꯥꯇꯔꯨꯛꯀꯨꯝꯕ ꯄꯤꯔꯝꯕꯅꯦ ꯑꯩꯁꯨ ꯈꯪꯉꯦ ꯆꯥꯃꯉꯥꯒ ꯆꯥꯇ꯭ꯔꯨꯛꯀ ꯀꯣ ꯍꯧꯖꯤꯛꯇꯤ ꯂꯤꯁꯤꯡ ꯑꯅꯤ ꯂꯤꯁꯤꯡ ꯑꯃ ꯆꯅꯤꯄꯥꯜ ꯆꯥꯇ꯭ꯔꯦꯠ ꯑꯗꯨꯝ ꯌꯧꯔꯛꯑꯦꯕ
ꯎꯝ ꯗꯕꯜ ꯗꯕꯜ ꯍꯦꯟꯒꯠꯂꯦꯕ
ꯑꯗꯨꯅꯦ ꯍꯣꯏ ꯑꯗꯀꯣ ꯑꯃꯨꯛ ꯂꯩꯔꯗꯤ ꯑꯃꯨꯛ ꯍꯦꯟꯒꯠꯈ꯭ꯔꯅꯤ
ꯎꯝꯦꯗ ꯄꯩꯁꯥ ꯇꯥꯅ ꯋꯥꯔꯤ ꯋꯥꯕ ꯑꯃꯨꯛ ꯂꯣꯏ ꯂꯣꯏ ꯆꯠꯄ ꯄꯣꯠ ꯆꯩꯩ ꯊꯥꯡꯕꯅ
ꯋꯥꯕꯅ ꯑꯗꯨꯝ ꯋꯥꯔꯒ ꯂꯩꯔꯦ ꯅꯨꯡꯉꯥꯏꯕ ꯃꯤꯅ ꯑꯗꯨꯝ ꯅꯨꯡꯉꯥꯏꯕ ꯅꯨꯡꯉꯥꯏꯔꯒ ꯂꯩꯔꯦ
ꯍꯣꯏ ꯅꯣꯏ ꯆꯤꯡ ꯑꯥ ꯅꯎꯄꯤ ꯂꯩꯐꯝꯗꯣ
ꯎꯝ
ꯃꯣꯏꯗꯤ ꯀꯔꯤ ꯀꯔꯤ ꯊꯥꯕ꯭ꯔꯥꯥꯟꯗ
ꯊꯥꯗꯦ ꯃꯣꯏꯗꯤ
ꯎꯝ ꯈꯔꯔꯤ
ꯀꯩꯅꯣ ꯑꯩꯈꯣꯏ ꯌꯨꯝꯗ ꯑꯉꯥꯡ ꯃꯆꯥ ꯑꯃ ꯂꯩꯕꯗꯣ
ꯎꯝ ꯎꯝ
ꯃꯣꯏꯗꯤ ꯀꯩꯁꯨ ꯇꯧꯗꯦ ꯑꯗꯨꯕꯨ ꯑꯩꯈꯣꯏꯒꯤ ꯏꯅꯦ ꯑꯍꯟꯈꯣꯏꯗꯤ ꯇꯧꯋꯦ ꯍꯥꯏꯌꯦꯦ ꯆꯤꯡꯒꯤ ꯂꯧ ꯑꯗꯨ ꯑꯣꯏꯔꯁꯨ ꯀꯔꯤꯁꯨ ꯐꯠꯇꯦ ꯍꯥꯏ ꯏꯟꯁꯥꯡ ꯅꯥꯄꯤꯒꯨꯝꯕꯗꯣ
ꯎꯝ
ꯐꯠꯇꯦ ꯍꯥꯏꯌꯦꯕ
ꯎꯝ
ꯎꯆꯤꯅ ꯐꯧꯁꯤꯡꯗꯨꯁꯨ ꯑꯩꯈꯣꯏꯒꯤ ꯎ ꯂꯧꯗꯁꯨ ꯆꯤꯅ ꯑꯗꯨꯝ ꯆꯤꯈꯥꯏꯕꯤꯔꯒ ꯊꯝꯕ ꯑꯗꯨꯝ ꯂꯩꯗꯅꯀꯣ ꯄꯥꯝꯕꯤꯗꯣ ꯄꯥꯎ ꯄꯥꯝꯕꯤꯗꯣ ꯑꯗꯨꯃꯥꯏꯅ ꯇꯧꯋꯤ ꯍꯥꯏ ꯃꯣꯏꯒꯤꯁꯨ
ꯎꯝ ꯎꯝ ꯐꯠꯇ꯭ꯔꯗꯤ ꯑꯗꯨꯝ ꯐꯠꯇ꯭ꯔꯗꯤ ꯑꯗꯨꯝ ꯊꯥꯅꯤꯡꯗꯕ ꯃꯥꯂꯦꯀꯣ
ꯎꯝ ꯑꯗꯨꯃꯥꯏꯅ ꯇꯧꯕꯅꯦ ꯋꯥꯅ ꯁꯨꯕꯤꯔꯒꯀꯣ
ꯎꯝ
ꯃꯍꯩꯗꯨꯣ ꯂꯧꯗ꯭ꯔꯗꯤ ꯌꯥꯝ ꯁꯥꯎꯅꯤꯡꯕꯅꯦꯕ ꯇꯧꯁꯨ ꯇꯧꯅꯤꯡꯉꯣꯏꯕ
ꯎꯝ ꯎꯝ
ꯊꯦ ꯋꯥꯅꯗꯤ ꯁꯨꯔꯦ ꯑꯗꯨꯕꯨ ꯃꯣꯏꯗꯤ ꯅꯣꯡꯃꯀꯣꯠ ꯆꯠꯇ꯭ꯔꯗꯤ ꯌꯥꯗꯦ ꯍꯥꯏꯌꯦ ꯅꯨꯡꯇꯤꯒꯤ ꯑꯗꯨꯝ ꯆꯠꯂꯦ ꯍꯥꯏꯌꯦꯦ ꯐꯧ ꯂꯣꯛꯇ꯭ꯔꯤꯐꯥꯎ ꯃꯔꯝꯗꯤ ꯅꯥꯄꯤꯗꯣ ꯊꯨꯅ ꯊꯨꯅ ꯑꯗꯨꯝ ꯍꯧꯒꯠꯂꯦ ꯍꯥꯏꯌꯦꯕ ꯃꯣꯏꯗꯤ
ꯎꯝ ꯃꯣꯏꯗꯤ ꯖꯪꯒꯜꯗꯨꯁꯨ ꯇꯧꯕꯅꯦ ꯑꯣꯏꯔꯝ
ꯎꯝ ꯑꯗꯨꯅꯦ ꯍꯣꯏ
ꯎ ꯆꯤꯡꯗꯗꯤ ꯂꯩꯍꯥꯎ ꯈꯔ ꯐꯕꯒꯤ ꯍꯦꯟꯅ ꯍꯦꯅ
ꯎꯝ ꯎꯝ ꯑꯗꯨꯗꯅꯅꯦ ꯍ
ꯎꯝ
ꯎꯝ ꯎ
ꯎ ꯑꯩꯈꯣꯏ ꯆꯤꯡꯗ ꯂꯩꯔꯗꯤꯝ ꯊꯕꯛ ꯂꯩꯇ꯭ꯔꯁꯨ ꯑꯗꯨꯝ ꯂꯧ ꯆꯠꯄꯗꯣ ꯃꯣꯏꯒꯤ ꯃꯣꯏꯒꯤ ꯆꯠꯅꯕꯤꯁꯨ ꯑꯣꯏꯔ ꯃꯥꯜꯂꯦ
ꯑꯗꯨꯅꯦ ꯅꯨꯡꯇꯤꯒꯤ ꯆꯠꯂꯦ ꯍꯥꯏꯌꯦꯦ ꯌꯨꯝꯗ ꯅꯣꯡꯃ ꯐꯥꯎ ꯀꯣ ꯐ꯭ꯔꯤꯗ ꯂꯩꯇꯦ ꯍꯥꯏꯌꯦ ꯃꯣꯏ
ꯎꯝ
ꯑꯗꯨꯝ ꯆꯠꯂꯒ ꯂꯩꯕ ꯃꯥꯜꯂꯦ ꯃꯣꯏꯗꯤ ꯍꯥꯏꯗꯤ ꯆꯥꯛ ꯆꯛ ꯑ ꯁꯨꯝ ꯉꯟꯅ ꯆꯥꯏ ꯉꯟꯅꯁꯨ ꯍꯧꯒꯠꯂꯦꯀꯣ ꯃꯣꯏꯗꯤ ꯑꯗꯨꯒ ꯆꯥꯛ ꯆꯥꯛ ꯉꯟꯅ ꯆꯥꯕ ꯂꯣꯏꯔꯒ ꯂꯧꯗ ꯑꯃꯨꯛ ꯆꯠꯂꯅꯤ
ꯎꯝ
ꯆꯍꯤ ꯆꯨꯞꯄ ꯑꯗꯨꯝ ꯂꯧ ꯆꯠꯄ ꯃꯥꯜꯂꯦꯗ ꯃꯣꯏꯗꯤ
ꯎꯝ ꯑꯗꯨꯅꯦ
ꯎꯝ ꯑꯗ ꯋꯥꯁꯨ ꯋꯥꯗꯕ꯭ꯔꯥ ꯀꯩꯅꯣ ꯃꯣꯏꯗꯤ ꯑꯗꯨꯝ ꯁꯨꯕꯅꯤꯅ ꯑꯩꯈꯣꯏꯗꯤ ꯀꯗꯥꯏꯗꯒꯤ ꯅꯣꯡꯃ ꯌꯥꯝ ꯍꯩꯕ ꯇꯥꯏꯞꯇ ꯀꯟꯕ ꯇꯥꯏꯞꯇ ꯅꯣꯡꯃ ꯆꯠꯂꯗꯤ ꯑꯦ ꯍꯧꯒꯠꯄ ꯉꯝꯃꯔꯣꯏ ꯑꯩꯈꯣꯏꯗꯤ ꯄꯨꯟꯁꯤꯒꯤ ꯑꯃꯐꯥꯎ ꯆꯠꯂꯔꯣꯏ ꯑꯩꯈꯣꯏꯗꯤ ꯑꯗꯨꯃꯥꯏꯅ ꯍꯥꯏꯒꯅꯤ
ꯑꯗꯨꯅꯦ
ꯑꯣ ꯌꯥꯝ ꯋꯥꯕꯅꯦꯦꯕ ꯎꯝ ꯃꯣꯏꯒꯤ ꯂꯧꯗꯣ ꯌꯥꯝꯁꯨ ꯂꯥꯞꯄꯦꯕꯀꯣ
ꯎꯝ
ꯂ ꯑꯩꯈꯣꯏꯒꯤ ꯂꯧ ꯒꯦꯁ ꯌꯥꯝ ꯅꯥꯛꯄꯅꯤꯍꯦꯛ ꯀꯔꯤꯁꯨ ꯅꯠꯇꯦ
ꯎꯝ ꯃꯒꯒ ꯃꯅꯔꯗꯤ ꯀꯣ ꯑꯩꯈꯣꯏꯒꯤ ꯂꯣ ꯈꯨꯆꯠꯁꯤꯗꯤ ꯀꯩꯁꯨ ꯅꯠꯇꯦꯗ
ꯗꯦ ꯍꯣꯏ ꯑꯗꯨꯅꯅꯦ ꯑꯩꯈꯣꯏ ꯑꯩꯈꯣꯏꯗꯤ ꯑꯗꯨꯃꯥꯏ ꯑꯗꯨꯒꯤꯨꯝꯕ ꯊꯕꯛꯇꯣ ꯇꯧꯔꯛꯇꯕꯅꯤꯅꯀꯣ
ꯎꯝ
ꯑ ꯋꯥꯗ ꯍꯥꯏꯔꯖꯦ